ꯑ
ꯍꯜꯂꯣ
ꯎꯝ
ꯑꯣ ꯍꯜꯂꯣ ꯇꯥꯏ ꯇꯥꯏ
ꯍ
ꯀꯦꯏ ꯇ꯭ꯔꯤꯒ ꯇꯧꯕꯥ꯫
ꯑꯣꯀꯦ
ꯐ꯭ꯍꯃꯒꯥ ꯂꯦꯏ ꯐ꯭ꯍꯃꯒꯥ ꯂꯦꯏ꯫
ꯑꯣꯀꯦ
ꯆꯛ ꯆꯔꯥ ꯕꯥ꯫
ꯍꯣꯏ ꯑꯃꯨꯀꯥ꯫ ꯆꯥꯛꯂꯝꯂꯝꯈ꯭ꯔꯦꯖꯤꯛ ꯑꯃꯨꯀ
ꯄꯨꯡ ꯀꯥꯌꯥꯗꯥ ꯆꯛ ꯆꯥꯒꯦ꯫
ꯑꯌꯨꯛ ꯆꯥꯒ꯭ꯔꯦ ꯗꯥ ꯍꯥꯑꯣꯖꯤꯛ ꯗꯤ ꯏ ꯀꯩꯅꯣ ꯅꯨꯃꯤꯗꯥꯡ ꯋꯥꯏꯔꯝ ꯑꯣꯏꯈ꯭ꯔꯕ ꯅꯠꯇ꯭ꯔꯣ ꯑꯅꯤ ꯇꯥꯔꯕꯗꯨꯗꯤ
ꯑꯣ ꯄꯨꯡ ꯍꯣꯏ ꯏꯚꯅꯤꯡꯅꯦ ꯏꯚꯅꯤꯡꯅꯦ ꯍꯣꯏ ꯍꯣꯏ ꯎꯝ
ꯎꯝ ꯑꯌꯨꯛꯇꯤ ꯅꯪ ꯀꯩ ꯍꯥ
ꯑꯥ ꯕ꯭ꯔꯦꯛꯐꯥꯁ ꯇꯧꯗꯅ ꯆꯥꯛ ꯂꯥꯝꯃꯗꯤ
ꯍꯧꯖꯤꯛ ꯍꯧꯖꯤꯛ ꯕꯨꯔꯣ ꯑꯩ ꯆꯥꯅꯤꯡꯗꯦꯗ
ꯎꯝ
ꯑꯌꯨꯛꯇ ꯀꯩ ꯇꯥꯒꯦ
ꯑꯌꯨꯛꯇ ꯗꯥꯜ ꯗꯥꯜꯒ ꯌꯦꯔꯨꯝ
ꯑꯣ ꯐꯩꯅꯦ
ꯎꯝ ꯅꯣꯏ ꯅꯪ ꯅꯪꯗꯤ
ꯑꯈꯣꯏꯔꯣ
ꯎꯝ
ꯑꯌꯨꯛꯇ ꯎꯇꯤ ꯆꯥꯌꯦ
ꯑꯣꯀꯦ ꯑꯣꯀꯦ ꯎꯇꯤꯗꯤ ꯑꯩ ꯄꯥꯝꯃꯤꯍꯦ
ꯑꯣ
ꯎꯝ ꯁꯥꯗꯤ ꯀꯔꯝꯕꯅ ꯈ꯭ꯋꯥꯏ ꯍꯥꯎꯒꯦ ꯑꯩꯈꯣꯏ ꯑꯗꯨꯝ
ꯀꯔꯤ ꯀꯩꯅꯣ ꯑꯄꯥ ꯄꯕ ꯎꯝ
ꯈꯪꯗ꯭ꯔꯣ ꯁꯥ
ꯈꯪꯗꯦ ꯎꯝ ꯑꯣꯛꯁꯥ ꯆꯥꯗꯦ
ꯀꯩ ꯀꯔꯤ ꯀꯔꯤ ꯇꯧꯋꯤ ꯆꯥ ꯑ ꯅꯪꯒꯤ ꯀꯩꯅꯣ ꯔꯤꯂꯤꯖꯟꯅꯔꯣ
ꯑꯧ ꯃꯥꯅꯦ
ꯑꯣꯀꯦ ꯑꯣꯀꯦ ꯑꯣꯀꯦ ꯑꯣꯀꯦ ꯑꯣ ꯑꯦꯚꯦꯟꯇꯤꯁꯔꯣ ꯑꯣꯀꯦ ꯑꯣꯀꯦ ꯆꯍꯤꯗꯤ ꯀꯌꯥꯅꯣ ꯅꯪ
ꯑ ꯑꯘꯨ ꯎꯝ
ꯑꯣ ꯑꯣ ꯑꯣꯀꯦ ꯁꯥꯇ꯭ꯔꯔꯣ ꯑꯣꯔ ꯂꯥꯏꯔꯤꯛ ꯇꯝꯃꯤꯕꯣ ꯑꯣꯔ ꯊꯕꯛꯀꯨꯝꯕ ꯇꯧꯒꯔ
ꯑꯥ ꯁꯥꯇ꯭ꯔꯥ ꯑꯣꯏꯔꯤꯕꯅꯦ
ꯁꯥꯇ꯭ꯔꯕꯣ ꯀꯔꯝꯕ ꯀꯣꯂꯦꯖꯇ ꯇꯝꯒꯦ
ꯑꯩꯈꯣꯏꯁꯦ ꯑꯩꯁꯦ ꯁꯤ ꯂꯤꯕꯔꯦꯜꯗ ꯇꯝꯃꯦ
ꯂꯤꯚꯔꯗꯀꯣ ꯑꯣ ꯂꯤꯚꯔꯗ ꯐꯥꯔꯁ ꯁꯦꯠꯃꯣ ꯁꯦꯀꯦꯟ ꯁꯦꯠꯃꯣ
ꯑꯤ ꯐꯤꯞ ꯀꯥꯗꯣꯏꯅꯦ
ꯕꯤꯐꯀꯣ
ꯍꯣꯏ
ꯑꯣꯀꯦ ꯑꯣꯀꯦ ꯑꯦꯛꯖꯥꯝ ꯑꯦꯛꯖꯥꯝ ꯇꯧꯔꯤꯕꯣ
ꯑꯥꯎ ꯍꯌꯦꯡ ꯄ꯭ꯔꯦꯛꯇꯤꯀꯦꯜ ꯂꯩꯕꯀꯣ ꯑꯗꯨꯒꯤ
ꯑꯣ ꯑꯣꯀꯦ ꯍꯌꯦꯡ ꯄ꯭ꯔꯦꯛꯇꯤꯀꯦꯜꯀꯣ
ꯎꯝ
ꯄ꯭ꯔꯦꯛꯇꯤꯀꯦꯜ ꯍꯥꯏꯗꯤ ꯀꯔꯝꯕ ꯁꯕꯖꯦꯛꯀꯤ
ꯀꯩꯅꯣ ꯑꯩꯗꯤ ꯍꯣꯝ ꯁꯥꯏꯟꯁ ꯂꯧꯋꯦ
ꯍꯣꯝ ꯁꯥꯏꯟꯁꯀꯣ
ꯑꯥꯏ
ꯍꯣꯝ ꯁꯥꯏꯟꯁꯁꯦ ꯂꯨꯕ꯭ꯔꯣ
ꯂꯨꯗꯦꯗ
ꯂꯨꯗꯦ ꯑꯣꯀꯦ ꯕꯦꯛ ꯕꯦꯒꯀꯨꯝꯕꯗꯤ ꯆꯥꯈ꯭ꯔꯕꯣ ꯀꯩꯅꯣ ꯍꯣꯝ ꯁꯥꯏꯟꯁ ꯇꯧꯋꯦ ꯍꯥꯏꯕꯗꯣ ꯕꯦꯠ ꯕꯦꯛ ꯆꯥꯈ꯭ꯔꯕꯣ
ꯆꯗꯦ
ꯑꯣꯀꯦ ꯁꯤꯞ ꯁꯤꯃꯤꯁꯇ꯭ꯔ ꯀꯌꯥꯅꯦ ꯍꯥꯏꯕ
ꯑꯥ ꯐꯤꯠ ꯀꯥꯗꯣꯏꯅꯦ
ꯐꯤꯐ ꯀꯣ ꯑꯗꯨ ꯁꯦꯃꯤꯁꯇꯔ ꯁꯤꯛꯁ ꯑꯩꯠ ꯑꯩꯠ ꯐꯥꯎ ꯇꯝꯕ ꯅꯠꯇ꯭ꯔꯣ ꯍꯧꯖꯤꯛꯀꯥꯟꯗꯤ
ꯍꯣꯏ ꯑꯩꯠꯐꯧ ꯇꯧꯗꯣꯏꯅꯦ
ꯑꯣꯀꯦ ꯑꯣꯀꯦ ꯑꯩꯠ ꯐꯥꯎ ꯀꯣ
ꯎꯝ
ꯀꯣꯂꯦꯖꯅꯪꯗꯤ ꯀꯣꯂꯦꯖ ꯀꯥꯕ ꯄꯥꯝꯕ ꯄꯥꯝꯕ꯭ꯔꯣ ꯑꯣꯔ ꯀꯣꯂꯦꯖ ꯌꯨꯝ ꯀꯣꯂꯦꯖ ꯀꯥꯅꯤꯡꯗꯦ ꯑꯣꯔ ꯌꯨꯝꯗ ꯑꯗꯨꯝ ꯂꯩꯅꯤꯡꯉꯤ
ꯑꯅꯤꯃꯛ ꯑꯅꯤꯃꯛ ꯅꯨꯡꯉꯥꯏꯕ ꯅꯨꯡꯉꯥꯏꯇꯕ ꯃꯇꯝ ꯂꯩꯑꯗ
ꯑꯣꯀꯦ ꯑꯣꯀꯦ ꯀꯣꯀꯨꯂꯤꯁꯇꯤꯔꯤ ꯔꯤꯒꯨꯂꯔꯗ ꯆꯠꯄ꯭ꯔꯣ
ꯎꯝ ꯍꯣꯏ ꯑꯗꯣ ꯑꯗꯨꯝ ꯋꯥꯟ ꯋꯤꯛꯇ ꯑꯅꯤꯔꯛ ꯑꯍꯨꯝꯔꯛ ꯁ꯭ꯀꯤꯞ ꯇꯧꯋꯦ
ꯎ ꯑꯣꯖꯥꯁꯤꯡꯗꯤ ꯀꯃꯥꯏꯅ ꯇꯧꯒꯦ
ꯑꯣꯖꯥꯁꯤꯡꯔꯣ ꯑꯩꯈꯣꯏꯒꯤ ꯗꯤꯄꯥꯔꯠꯃꯦꯟꯒꯤꯗꯤ ꯅꯨꯡꯉꯥꯏꯌꯦ ꯑꯣꯖꯥꯁꯤꯡꯗꯣꯀꯣ ꯐꯖꯅ ꯇꯧꯕꯤ ꯍꯥꯏꯕ ꯑꯗꯣ ꯎꯝ ꯀꯩꯅꯣ ꯁꯥꯇ꯭ꯔꯥꯁꯤꯡꯅ ꯐꯖꯅ ꯂꯥꯛꯇꯕꯅꯦꯕꯀꯣ
ꯑꯥ
ꯑꯗꯨꯝ ꯑꯃ ꯉꯥꯛꯇꯪ ꯂꯥꯛꯑꯁꯨ ꯑꯗꯨꯝ ꯇꯥꯛꯄꯤꯕꯅꯦꯗ ꯑꯣꯖꯥꯁꯤꯡ
ꯑꯣꯀꯦ ꯑꯣꯖꯥꯁꯤꯡꯗꯤ ꯍꯣꯝ ꯁꯥꯏꯟꯁꯀꯤꯁꯦ ꯑꯥ ꯑꯥ ꯍꯣꯝ ꯁꯥꯏꯟꯁꯁꯦ ꯀꯩ ꯁꯕꯖꯦꯛ ꯀꯩꯀꯩ ꯌꯥꯎꯒꯦ ꯍꯣꯝ ꯁꯥꯏꯟꯁꯇ
ꯑꯩꯈꯣꯏꯔ ꯑꯩꯈꯣꯏꯁꯦ ꯅꯌꯨꯇꯔꯤꯁꯟ ꯏꯆꯤꯟꯒꯤ ꯃꯔꯝꯗ ꯑꯗꯨꯒ ꯑꯍꯟꯈꯣꯏꯒꯤ ꯑ ꯃꯣꯏꯒꯤ ꯃꯁꯥꯗ ꯀꯔꯝꯍꯥꯏꯅ ꯑꯗꯨꯒꯨꯝꯕꯒ ꯀꯣ ꯑꯉꯥꯡꯈꯣꯏꯒꯤ ꯑꯗꯨꯝ ꯎꯝ ꯑꯣ ꯃꯤꯔꯣꯜꯂꯒ ꯂꯩꯕꯁꯤꯡꯒꯤꯀꯣ ꯅꯨꯄꯤꯒꯤ ꯅꯨꯄꯤꯁꯤꯡꯒꯤ ꯑꯗꯨꯒ ꯑꯉꯥꯡ ꯍꯧꯔꯛꯄꯁꯤꯡꯒꯤ ꯑꯗꯨꯒꯨꯝꯕꯒꯤ ꯗꯥꯏꯌꯦꯠ ꯄ꯭ꯂꯥꯟꯒꯨꯝꯕ ꯑꯗꯨꯒ ꯑꯈꯣꯏꯒꯤ ꯐꯤꯁꯥꯒꯨꯝꯕꯀꯣ ꯇꯦꯛꯁꯇꯥꯏꯜꯒꯤ ꯃꯔꯝꯗꯁꯨ ꯌꯥꯝ ꯇꯝꯃꯦꯗ
ꯅꯪ ꯅꯪꯗꯤ ꯀꯩ ꯑꯥ
ꯎꯝ
ꯑꯥ
ꯍꯥꯏꯌꯣ
ꯑꯣ ꯅ ꯅꯪꯗꯤ ꯀꯩ ꯇꯧꯋꯏ ꯍꯣꯝ ꯁꯥꯏꯟꯁ ꯇꯧꯕ ꯏꯟꯇꯔꯦꯁ ꯌꯥꯎꯔꯒ ꯂꯧꯕ꯭ꯔꯥ ꯑꯣꯔ ꯁꯕꯖꯦꯛ ꯈꯔ ꯂꯥꯏꯕ ꯄꯥꯝꯕ꯭ꯔꯣ
ꯑꯣꯏ ꯈꯔ ꯑꯩꯅ ꯄꯥꯝꯖꯕ ꯑꯣꯏꯕꯀꯣ
ꯑꯣꯀꯦ
ꯑꯩ ꯍꯣꯝ ꯁꯥꯏꯟꯁ ꯁꯀꯣꯞ ꯌꯥꯝ ꯆꯥꯎꯋꯦ ꯍꯥꯏꯕ
ꯍꯣꯝ ꯁꯥꯏꯟꯁ ꯀꯣ ꯍꯣ ꯍꯣ
ꯑꯥ ꯑꯗꯨꯒꯤ ꯑꯩꯁꯨ ꯑꯗꯨꯝ ꯄꯥꯝꯕ ꯑꯣꯏꯖꯕ ꯑꯗꯨ
ꯍꯧꯖꯤꯛ ꯇꯝꯕ ꯂꯣꯏꯔꯗꯤ ꯊꯕꯛ ꯊꯤꯒꯦꯔꯣ ꯑꯣꯔ ꯀꯃꯥꯏꯅ ꯇꯧꯅꯤ ꯅꯪ
ꯑꯦꯛꯖꯥꯝ ꯊꯥꯁꯤꯔꯥ ꯍꯥꯏꯅ ꯈꯟꯕ
ꯑꯣ ꯃꯥ ꯃꯥꯁꯇꯔꯗꯤ ꯇꯝꯅꯤꯡꯕ꯭ꯔꯣ
ꯍꯣꯏ ꯃꯁꯇꯔ ꯇꯝꯗꯣꯏꯅꯦ ꯃꯁꯇꯔ ꯇꯝꯗꯔꯗꯤ ꯌꯥꯗꯦ
ꯑꯣ ꯀꯦ ꯑꯣꯀꯦ ꯑꯦꯛꯖꯥꯝꯗꯤ ꯀꯔꯝꯕ ꯄꯥꯝꯕ ꯑꯦꯛꯖꯥꯝ
ꯑꯗꯣ ꯑꯣ ꯀꯩꯅꯣ ꯑꯩꯈꯣꯏꯁꯦ
ꯄꯤꯁꯦ
ꯑꯥ
ꯍꯣꯝ ꯁꯥꯏꯟꯁꯇꯤ ꯗꯥꯏꯇꯤꯁꯤꯌꯥꯟꯒꯤ ꯑꯗꯨꯝ ꯑꯩꯅ ꯑꯃꯨꯛꯀ ꯍꯦꯜꯊ ꯀꯦꯌꯔꯒꯤ ꯀꯩꯅꯣꯗ ꯆꯪꯅꯤꯡꯕꯀꯣ
ꯍꯦꯜꯊ ꯀꯦꯌꯔ ꯑꯗꯨ ꯍꯦꯜꯊ ꯀꯦꯌꯔ ꯍꯥꯏꯔꯤꯁꯦ ꯀꯔꯝꯕꯒꯤ ꯍꯦꯜꯊ ꯍꯦꯜꯊ ꯀꯦꯌꯔꯅꯣ ꯍꯦꯜꯊ ꯀꯦꯌꯔ ꯍꯥꯏꯔꯗꯤ ꯗꯣꯛꯇꯔꯒꯨꯝꯕꯒꯤ ꯅꯔꯁ ꯀꯨꯝꯕꯒꯤ ꯑ ꯇꯝꯕꯒꯤꯗꯤ ꯇꯣꯉꯥꯟꯅ ꯆꯠꯂꯦꯅ
ꯍꯧꯖꯤꯛ
ꯅꯤꯠ ꯅꯠꯇ꯭ꯔꯣ
ꯑꯣꯏꯌꯦ ꯗꯥꯏꯇꯤꯁꯤꯌꯥꯟꯗꯤ ꯅꯤꯠ ꯊꯥꯗꯤꯌꯦ
ꯑꯣꯀꯦ ꯑꯣꯀꯦ ꯑꯣꯀꯦ ꯗꯥꯢꯇꯤꯁꯤꯌꯥꯟꯒꯨꯝꯕꯀꯣ ꯑꯗꯨ ꯊꯕꯛꯇꯤ ꯗꯥꯏꯇꯤꯁꯤꯌꯥꯟ ꯍꯥꯏꯁꯦ ꯊꯕꯛꯇꯤ ꯀꯃꯥꯏꯅ ꯐꯪꯕ ꯍꯜꯂꯣ ꯑꯥ ꯑꯥ ꯗꯥꯏꯇꯁꯤꯟꯒꯨꯝꯕꯒꯤ ꯊꯕꯛꯇꯤ ꯀꯃꯥꯏꯅ ꯐꯪꯕꯔꯣ
ꯑꯥ ꯗꯥꯏꯇꯤꯁꯤꯌꯟꯁꯦ ꯑꯩꯈꯣꯏꯁꯦ ꯀꯩꯅꯣ ꯑꯩꯈꯣꯏꯒꯤ ꯕꯦꯆꯨꯂꯔ ꯗꯤꯒ꯭ꯔꯤꯁꯦ ꯑꯩꯈꯣꯏꯁꯦ ꯅ꯭ꯌꯨꯇ꯭ꯔꯤꯁꯟꯒꯤ ꯃꯔꯝꯗ ꯇꯝꯗꯣꯏꯅꯦꯕꯀꯣ ꯑꯗꯨꯒ ꯑꯩꯈꯣꯏꯁꯦ ꯃꯥꯁꯇꯔꯁꯁꯨ ꯑꯃꯨꯛꯀ ꯇꯧꯒꯗꯣꯏꯅꯦꯕ ꯑꯩꯈꯣꯏꯁꯦ ꯀꯩꯅꯣ ꯍꯣꯁꯄꯤꯇꯥꯜꯒꯤ ꯃꯈꯥꯗꯀꯣ ꯑꯩꯈꯣꯏ ꯑꯃꯨꯛ ꯎꯝ ꯊꯕꯛ ꯏꯟꯇꯔꯟ ꯇꯧꯅꯦ ꯑꯗꯨꯒ ꯑꯣꯏ ꯑꯗꯨꯒ ꯑꯗꯨ ꯀꯥꯟꯗ
ꯀꯃꯥꯏꯅ ꯆꯪꯗꯣꯏꯕ ꯀꯩ ꯀꯩ ꯀꯩ ꯃꯔꯝꯗ ꯆꯪꯗꯣꯏꯕ
ꯑꯩꯈꯣꯏ ꯃꯥꯁꯇꯔ ꯇꯧꯕꯁꯦ ꯑꯗꯨꯝꯥꯏꯅ ꯔꯤꯂꯦꯇꯦꯠ ꯀꯔꯝꯥꯏꯅ ꯍꯦꯜꯊ ꯀꯦꯌꯔꯒꯤ ꯀꯩꯅꯣꯗꯒꯤꯀꯣ ꯃꯥꯁꯇꯔꯒꯤ ꯑꯦꯛꯖꯥꯝ ꯊꯥꯔꯒ ꯀꯩꯅꯣ ꯀꯣꯂꯦꯖꯇ ꯆꯪꯗꯣꯏꯅꯦ ꯌꯨꯅꯤꯚꯔꯁꯤꯇꯤꯗ ꯑꯗꯨꯒ ꯇꯧꯗꯣꯏꯅꯦ ꯑꯗꯨꯒ ꯑꯗꯨ ꯂꯣꯏꯔꯒ
ꯃꯤꯡꯒꯤ ꯅ꯭ꯌꯨꯇ꯭ꯔꯤꯁꯅꯤꯁ ꯍꯥꯏꯕꯒꯤ ꯉꯥꯛꯇꯅꯤ ꯍꯥꯏꯕ ꯑꯗꯣ ꯑꯩꯈꯣꯏꯁꯦ ꯑ ꯏꯟꯗꯤꯌꯥꯒꯤ ꯃꯈꯥꯗ ꯗꯥꯏꯇꯤꯁꯌꯥꯟ ꯔꯦꯖꯤꯁꯇꯔ ꯇꯧꯅꯤ ꯍꯥꯏꯗꯤ ꯑꯩꯈꯣꯏꯁꯦ ꯑꯥꯏ ꯗꯤ ꯑꯦ ꯎꯝ ꯑꯥꯔ ꯗꯤ ꯑꯦꯛꯖꯥꯝꯗꯨ ꯊꯥꯗꯣꯏꯅꯦ ꯍꯥꯏꯕꯀꯣ
ꯑꯥ
ꯑꯗꯨ ꯊꯥꯕ ꯂꯣꯏꯔꯒ ꯑꯩꯈꯣꯏꯁꯦ ꯍꯣꯁꯄꯤꯇꯥꯜꯗ ꯊꯕꯛ ꯇꯧꯕ ꯌꯥꯗꯣꯏꯅꯦ ꯍꯥꯏꯕ
ꯑꯣꯀꯦ ꯍꯣꯁꯄꯤꯇꯥꯜꯗꯤ ꯀꯔꯝꯕ ꯐꯣꯔ ꯑꯦꯛꯖꯥꯝꯄꯜ ꯍꯣꯁꯄꯤꯇꯥꯜꯗ ꯗꯣꯛꯇꯔ ꯅꯔꯁꯀꯨꯝꯕ ꯂꯩ ꯍꯥꯏꯔꯤꯁꯦ ꯑꯗꯨꯗꯤ ꯅꯪꯗꯤ ꯀꯃꯥꯏꯅ ꯀꯩ ꯀꯩ ꯅꯪꯒꯤ ꯃꯤꯡ ꯀꯦꯔꯤꯌꯔꯒꯤ ꯇꯥꯏꯞꯇꯨ ꯃꯤꯡ ꯀꯩ ꯀꯩ ꯀꯧꯅꯤ ꯗꯥꯏꯇꯤꯁꯤꯌꯥꯟ ꯍꯥꯏꯅ ꯊꯣꯛꯀꯔꯣ
ꯍꯣꯏ ꯗꯥꯏꯇꯤꯁꯤꯌꯥꯟꯅꯦ ꯑꯩꯈꯣꯏꯁꯦ ꯐꯣꯔ ꯑꯦꯛꯖꯥꯝꯄꯜ ꯗꯥꯏꯕꯦꯇꯤꯁꯀꯨꯝꯕ ꯅꯥꯕ ꯑꯗꯨ ꯅꯠꯇ꯭ꯔꯗꯤ ꯀꯦꯟꯁꯔꯒꯨꯝꯕ ꯅꯥꯕꯁꯦ ꯑꯩꯈꯣꯏꯁꯦ ꯎꯝ ꯄꯪꯆꯥꯥꯗ ꯆꯥꯕ ꯌꯥꯗꯦ ꯍꯥꯏꯕꯀꯣ ꯑꯗꯨꯅ ꯑꯩꯈꯣꯏꯒꯤ ꯆꯥꯛ ꯁꯦ ꯃꯣꯏꯁꯦ ꯀꯃꯥꯏꯅ ꯆꯥꯗꯣꯏꯔꯥ ꯀꯔꯃꯥꯏꯅ ꯑꯁꯤꯁꯦ ꯆꯪ ꯀꯌꯥꯗ ꯆꯥꯗꯣꯏꯔꯥ ꯁꯨꯃꯥꯏꯅ ꯆꯥꯔꯗꯤ ꯀꯃꯥꯏꯅ ꯐꯒꯦꯔꯥ ꯑꯁꯤ ꯑ ꯆꯥꯔꯗꯤ ꯀꯔꯝꯍꯥꯏꯅ ꯃꯣꯏꯒꯤ ꯑꯅꯥꯕꯁꯦ ꯍꯦꯟꯅ ꯑ ꯐꯒꯠꯂꯛꯄ ꯌꯥꯒꯦꯔꯥ ꯍꯥꯏꯕꯒꯤ ꯃꯑꯣꯡꯗ ꯗꯥꯏꯌꯦꯠ ꯄ꯭ꯂꯥꯟꯗꯨ ꯑꯗꯨꯗ ꯇꯤꯁꯟꯗꯨꯅ ꯁꯦꯝꯕꯤꯗꯣꯏꯅꯦ ꯍꯥꯏꯕ ꯆꯥꯔꯠꯀꯨꯝꯕꯗꯀꯣ ꯑꯗ ꯃꯟꯗꯦꯗ ꯆꯥꯎꯋꯣ ꯁꯤ ꯄꯨꯡ ꯑꯁꯤꯗ ꯁꯨꯃꯥꯏꯅ ꯆꯥꯒꯗꯧꯕꯅꯤ ꯌꯥꯝ ꯆꯥꯕ ꯌꯥꯗꯦ ꯁꯤꯃꯨꯛ ꯆꯥꯎꯔꯒ ꯁꯤ ꯑꯣ ꯑꯁꯨꯃꯨꯛ ꯑ ꯆꯥꯒꯗꯧꯕꯅꯦ ꯍꯥꯏꯕꯗꯣ ꯑꯗꯨꯃꯥꯏꯅ ꯇꯧꯕꯤꯗꯣꯏꯅꯦ ꯍꯥꯏꯕ
ꯑꯁꯤ ꯑꯁꯤꯒꯨꯝꯕꯁꯦ ꯗꯣꯛꯇꯔꯅ ꯔꯤꯀꯃꯦꯟ ꯇꯧ ꯇꯧꯕ꯭ꯔꯥ ꯑꯣꯔ ꯗꯣꯛꯇꯔꯅ ꯇꯧꯕ ꯅꯠꯇ꯭ꯔꯣ ꯑꯣꯔ
ꯑꯠ ꯑ ꯗꯣꯛꯇꯔꯗꯤ ꯑ ꯑꯁꯤ ꯑꯩꯈꯣꯏꯒꯤ ꯏꯁꯥꯗ ꯑꯦꯛꯖꯥꯃꯤꯟ ꯇꯧꯕꯅꯦꯕꯀꯣ
ꯑꯥ
ꯑꯗꯨꯒ ꯑ ꯗꯥꯏꯇꯤꯁꯤꯟꯗ ꯔꯦꯀꯣꯃꯦꯟ ꯇꯧꯗꯣꯏꯅꯦ ꯍꯥꯏꯕ ꯑꯗꯨꯒ ꯍꯥꯏꯕꯗꯤ ꯑꯩꯈꯣꯏꯁꯦ ꯅꯥꯔꯒ ꯄꯪꯆꯥꯥ ꯆꯥꯔꯗꯤ ꯍꯤꯗꯛꯀꯤ ꯑꯃꯨꯛ ꯆꯥꯔꯦꯕ ꯑꯗꯨꯅ ꯎꯝ ꯑꯩꯈꯣꯏꯁꯦ
ꯑꯗꯨꯒ ꯑꯩꯈꯣꯏꯁꯦ ꯅꯥꯔꯗꯤ ꯄꯩꯁꯥ ꯌꯥꯝ ꯂꯩꯔꯁꯨ ꯆꯥꯅꯤꯡꯉꯥꯏ ꯁꯤꯁꯦ ꯆꯥꯗꯧꯕꯅꯦ ꯆꯥꯗꯣ ꯆꯥꯔꯣꯏꯒꯗꯧꯕꯅꯦ ꯍꯥꯏꯕꯗꯣ ꯈꯪꯗ꯭꯭ꯔꯗꯤꯀꯣ ꯍꯦꯟꯅ ꯅꯥꯔꯛꯇꯣꯏꯅꯦꯕ ꯑꯗꯨ
ꯑꯥ
ꯅꯥꯗꯅꯕ ꯍꯦꯟꯅꯥ ꯐꯍꯟꯅꯕꯥ ꯍꯥꯏꯅꯀꯣ ꯗꯥꯏꯇꯤꯁꯟꯁꯦ ꯀꯩꯅꯣ ꯇꯧꯕꯅꯦ ꯍꯥꯏꯕ
ꯑꯣꯀꯦ ꯑꯣꯀꯦ ꯑꯩ ꯗꯥꯏꯇꯁꯤꯌꯥꯟꯁꯦ ꯍꯣꯁꯄꯤꯇꯥꯜꯗ ꯎꯗ꯭ꯔꯤꯕ ꯍꯥꯏꯇꯥꯔꯦ ꯅꯥ ꯅꯥ ꯅꯥꯗꯕꯒꯤꯀꯣ ꯑꯩꯈꯣꯏ ꯏꯄꯥꯕꯨꯗꯤ ꯅꯥꯈ꯭ꯔꯦ ꯑꯗꯣ ꯑꯩ ꯑꯩꯕꯨꯗꯤ ꯗꯥꯏꯇꯁꯤꯌꯥꯟ ꯊꯦꯡꯅꯗ꯭ꯔꯦ ꯑꯗꯨꯏꯅꯦ ꯐꯤꯜꯆꯦ ꯈꯪ ꯈꯪꯗꯕ ꯍꯥꯏꯇꯥꯔꯦ
ꯍꯟꯒꯨꯝꯕꯀꯣ ꯍꯣꯏ ꯍꯣꯏ ꯑꯗꯨꯅꯤ ꯑꯗꯨꯝ ꯀꯥꯏꯗꯦ ꯀꯥꯏꯗꯦ ꯈꯪꯗ꯭ꯔꯁꯣ
ꯑꯣꯀꯦ ꯑꯠ ꯑꯗꯨꯒ ꯗꯥꯏꯇꯤꯁꯟꯒꯨꯝꯕꯩꯗꯤ ꯃꯣꯏ ꯕꯦꯁꯤꯛ ꯁꯦꯂꯔꯤꯗꯤ ꯀꯌꯥꯒꯨꯝꯕꯗꯒꯤ ꯍꯧ ꯍꯧ ꯍꯧꯔꯛꯇꯣꯏꯅꯣ
ꯑ ꯑꯗꯨꯒꯨꯝꯕꯗꯤ ꯈꯪꯗꯦ ꯑꯗꯨꯖꯨ ꯑꯗꯨꯝ ꯑ ꯃꯣꯏꯒꯤ ꯎꯝ ꯑꯗꯨꯝ ꯄꯩꯁꯥꯗꯤ ꯐꯖꯅ ꯇꯥꯟꯕ ꯃꯥꯜꯂꯦ
ꯑꯣꯀꯦ ꯑꯗꯨ ꯈꯪ ꯈꯪ ꯈꯪꯗꯣꯛꯄꯗꯤ ꯐꯗ꯭ꯔꯣ ꯅꯠꯇ꯭ꯔꯗꯤ ꯑ ꯎꯝ ꯈꯪꯗꯣꯛꯇ꯭ꯔꯗꯤ ꯐꯣꯔ ꯑꯦꯛꯖꯥꯝꯄꯜ ꯅꯪ ꯍꯣꯔꯦꯟ ꯊꯕꯛ ꯇꯧꯕ ꯍꯣꯏꯔꯒ ꯄꯦꯗꯨ ꯌꯥꯝ ꯄꯤꯛꯃꯜꯂꯗꯤ ꯊꯕꯛ ꯇꯧꯅꯤꯡꯗꯦꯅ
ꯎꯝ ꯑꯗꯨꯝ ꯑ ꯏꯟꯗꯤꯌꯥꯗꯗꯤꯀꯣ
ꯎꯝ
ꯐꯖꯅ ꯍꯥꯏꯔꯗꯤ ꯑꯗꯨꯝ ꯐꯖꯅ ꯐꯖꯅ ꯍꯥꯏꯌꯦ ꯑꯗꯨꯝ ꯑꯦꯕꯔꯦꯖ ꯑꯣꯏꯅ ꯀꯩꯅꯣ ꯀꯩꯅꯣ ꯇꯥꯎꯔꯗꯤ ꯑꯗꯨꯝ ꯑ ꯑꯗꯨꯝ ꯑꯍꯥꯎꯕꯀꯣ ꯐꯖꯅ ꯐꯧꯗ꯭ꯔꯤꯕ ꯍꯥꯏꯇꯔꯦ ꯑꯗꯨꯒꯨꯝꯕꯁꯦ ꯁꯤꯛꯁꯇꯤ ꯇꯨ ꯑꯩꯠꯇꯤ ꯑꯗꯨꯃꯨꯛ ꯀꯣ